ꯍꯜꯂꯣ ꯀꯩ ꯇꯧꯔꯤꯅꯣ꯫
ꯁꯥꯥꯏꯌ‌ꯦꯅ ꯐꯦꯟ ꯌꯥꯏꯔꯒ ꯀꯣꯝꯂꯥ ꯆꯥꯔꯤꯅꯦ꯫
ꯑꯣ ꯍꫭꯏꯅ‌ꯦ ꯍꯧꯖꯤꯛꯁꯤ ꯌꯥꯝ ꯁꯥꯏ ꯇꯧꯔꯤꯁꯦ ꯑꯩꯁꯨꯅꯤ ꯁꯥꯒꯠꯂꯛꯄꯗꯒꯤ ꯐꯦꯟ ꯃꯈꯥꯗ ꯎꯏꯔꯤ꯫
ꯀꯩꯟꯁꯥꯡ ꯆꯥꯔꯝꯃꯣ꯫
ꯆꯥꯝꯊꯣꯛ ꯑꯃ ꯆꯥꯏꯌꯦ ꯃꯣꯔꯣꯛ ꯃꯦꯠꯄꯒ ꯇꯧꯔꯒ ꯌꯦꯔꯨꯝꯒ ꯇꯧꯔꯒ꯫ ꯗꯨ ꯅ꯫ ꯑꯩꯗꯨ ꯉꯁꯤꯁꯦ ꯋꯥꯈꯜꯁꯦ ꯏꯅꯨꯡ ꯅꯨꯡꯉꯥꯏꯇꯕꯒꯤ ꯆꯥꯛꯇꯨꯁꯨ ꯌꯥꯝ ꯆꯥꯕ ꯆꯥꯅꯤꯡꯗꯕꯒꯤꯅꯦ ꯆꯥꯗ꯭ꯔꯦ ꯌꯥꯝꯅ꯫ ꯑꯗꯨꯅ ꯆꯥꯛꯁ‌ꯦ ꯂꯥꯝ꯫ ꯒꯨꯝ ꯇꯧꯋꯦꯅꯅꯦ ꯑꯩꯁꯦ ꯅꯤꯡꯀꯤꯗꯤ ꯈꯤꯠ ꯑꯃꯅꯤ꯫ ꯆꯥꯔꯦꯕ ꯑꯗꯨ ꯅꯤꯡꯀꯤ ꯆꯥꯔꯨꯕꯗꯨꯒꯤ ꯑꯃꯨꯛ ꯂꯦꯊꯣꯛꯄꯗꫭ ꯈꯪꯕ꯭ꯔꯥ ꯏꯁꯥꯁꯦ ꯑꯗꯨꯃꯥꯏꯅ ꯇꯧꯔꯦ ꯑꯗꯨ ꯏꯅꯔꯖꯤꯁꯦ ꯀꯩꯝꯇ ꯌꯥꯎꯗꯕꯩ ꯇꯥꯏꯞ ꯇꯧꯕꯒꯤꯅꯦ ꯑꯩ ꯍꯧꯖꯤꯛ ꯄꯠꯂꯤ꯫ ꯄꯠꯂꯒ ꯐꯃꯨꯡꯗ ꯇꯥꯔꯤ꯫
ꯑꯈꯣꯏꯗ ꯉꯁꯤꯗꯣ ꯁꯒꯣꯜ ꯁꯦꯟꯅꯤꯅ ꯉꯥ ꯍꯦꯜꯂꯦꯕ ꯑꯗꯨꯅꯅꯦ ꯍꯋꯥꯏꯗꯣ ꯑꯗꯨꯒ ꯍꯋꯥꯏ ꯃꯁꯣꯔꯤꯗꯣ ꯑꯗꯨꯒꯅꯦ ꯈꯣꯡꯗ꯭ꯔꯨꯝꯒ ꯊꯣꯡꯉꯦ ꯀꯥꯡꯉꯧ ꯑꯃꯒ ꯉꯧꯔꯦ꯫ ꯑꯗꯨꯒ ꯆꯥꯔꯦꯕ‌ꯦꯝ꯫
ꯍꯥꯎꯕꯅꯤꯅꯦ ꯍꯋꯥꯏ ꯃꯨꯁꯣꯔꯤꯒ ꯀꯩꯅꯣꯒ ꯊꯣꯡꯕꯗꯣ ꯑꯗꯨꯝ ꯆꯥꯗꯕꯩꯡ ꯀꯨꯏꯔꯦ ꯑꯈꯣꯏ ꯃꯥꯁꯨ ꯌꯥꯝ ꯊꯣꯡꯖꯕꯅꯦ ꯑꯗꯨꯏ ꯌꯦꯟꯖꯥꯡꯗꯣ ꯑꯗꯨꯗ ꯑꯩꯗꯤ ꯌꯨꯝꯗ ꯂꯩꯇꯕꯁꯦ ꯀꯨꯏꯔꯕꯅꯤꯅ ꯑꯗꯨ ꯌꯦꯟꯁꯥꯡꯗꯣ ꯆꯥꯗꯕ ꯈꯔ ꯀꯨꯏꯔꯦ ꯑꯗꯨ ꯀꯩꯒꯤꯅꯣ ꯅꯣꯏ꯫ ꯁꯒꯣꯜꯁꯦꯟꯗ ꯑꯗꯨꯃꯥꯏꯅ ꯍꯦꯜꯂꯤꯗꯨꯅ ꯃꯄꯣꯛ ꯅꯨꯃꯤꯠꯀ ꯂꯩꯕ꯭ꯔꫭ ꯃꯤ꯫
ꯍꯣꯏ ꯁꯨꯝ ꯊꯥꯖꯖꯕꯗꯣ ꯍꯥꯏ ꯍꯥꯏꯇꯥꯔꯦ ꯃꯥ ꯑꯩꯈꯣꯏ ꯃꯥꯒꯤ ꯁꯨꯝ ꯃꯥꯅ ꯅꯤꯡꯖꯕ ꯑꯃ ꯂꯩꯕꯗꯣ ꯑꯗꯨ ꯊꯨꯡꯗ꯭ꯔꯤ ꯐꯥꯎꯕ ꯉꯥꯗꯣ ꯍꯦꯟꯗꯣꯔꯤꯅ ꯃꯥ ꯍꯦꯜꯂꯤ ꯉꯥꯗꯣ ꯃꯥ ꯍꯦꯜꯂꯕꯅꯤꯅ ꯑꯩꯈꯣꯏꯁꯨ ꯄꯨꯂꯞ ꯌꯥꯎꯔ ꯑꯗꯨꯝ
ꯑꯗꯣ ꯍꯥꯟꯅ ꯅꯍꯥꯟꯋꯥꯏꯕꯨ ꯑꯗꯨꯃꯥꯏꯅ ꯇꯧꯔꯝꯕ ꯅꯍꯥꯟꯋꯥꯏꯗꯤ ꯇꯧꯔꯝꯗꯒꯨꯝ ꯇꯧꯗꯥꯏꯅꯦ
ꯍꯣꯏꯌꯦ ꯅꯍꯥꯟꯋꯥꯏꯗꯤ ꯇꯧꯔꯝꯗꯦ ꯃꯥꯗꯣ ꯑꯗꯨꯃꯥꯏꯅ ꯇꯧꯕꯗꯣ ꯍꯥꯏꯗꯤ ꯋꯥꯈꯜ ꯑꯃ ꯅꯤꯡꯖꯔꯒ ꯑꯗꯨꯃꯥꯏꯅ ꯇꯧꯕꯗꯣ ꯐꯩ ꯈꯣꯠꯂꯤ ꯊꯨꯡꯉꯦ ꯍꯥꯏꯌꯦꯅꯅꯦ ꯇꯧꯔꯤꯅꯦ ꯍꯥꯏꯕ
ꯍꯣꯏꯅꯦꯦ ꯍꯣꯏ ꯊꯨꯅꯕꯅꯦ ꯃꯥꯏ ꯇꯧꯅꯕꯅꯦ ꯑꯗꯩꯗꯤ ꯃꯤꯒꯤ ꯃꯄꯣꯛ ꯅꯨꯃꯤꯠꯇ ꯇꯧꯕ ꯑꯗꯩꯗꯤ ꯄꯨꯔꯅꯤꯃꯥ ꯅꯨꯃꯤꯠꯇ ꯍꯦꯟꯕ ꯑꯗꯨꯃꯥꯏꯅꯒ ꯇꯧꯕ ꯃꯈꯜ ꯃꯈꯜ ꯃꯌꯥꯝ ꯅꯗꯅ ꯑꯗꯣ ꯑꯩꯈꯣꯏꯕꯨꯗꯤ ꯀꯦꯝꯕꯨꯗꯤ ꯇꯧꯕꯗꯤ ꯇꯧꯗꯦ ꯑꯗꯨ ꯈꯪꯗꯦꯅꯦ ꯆꯦꯡꯋꯥꯏ ꯈꯔ ꯑꯍꯟ ꯑꯣꯏꯔꯛꯑꯀꯥꯟꯗꯒ ꯇꯧꯔꯛꯀꯗ꯭ꯔꯥ ꯍꯧꯖꯤꯛ ꯐꯥꯎꯒꯤꯗꯤ ꯇꯧꯗ꯭ꯔꯤ
ꯑꯩꯈꯣꯏꯒꯤꯗꯤꯅꯦ ꯇꯧꯋꯦ ꯃꯥꯅ ꯇꯧꯔꯕꯅꯤꯅ ꯑꯩꯈꯣꯏꯁꯦ ꯄꯨꯟꯅ ꯍꯦꯛꯇ ꯌꯥꯎꯔꯦ ꯌꯨꯝꯗ ꯂꯩꯇ꯭ꯔꯕꯨꯗꯤ ꯑꯩꯈꯣꯏꯁꯨ ꯌꯨꯝꯗ ꯂꯩꯇ꯭ꯔꯕꯨꯗꯤ ꯑꯩꯈꯣꯏꯁꯨ ꯑꯗꯨꯝ ꯆꯥꯏꯌꯦꯕꯀꯣ ꯑꯗꯨ ꯌꯨꯝꯗ ꯂꯩꯔꯕꯅꯤꯅ ꯑꯩꯈꯣꯏꯗꯤ ꯍꯥꯏꯗꯤ ꯑꯩꯈꯣꯏ ꯑꯩꯈꯣꯏꯗꯤ ꯌꯨꯝ ꯌꯨꯝꯗ ꯂꯩꯇ꯭ꯔꯗꯤ ꯃꯥꯅ ꯑꯗꯨꯝ ꯍꯥꯏꯗꯤ ꯁꯥꯍꯜꯂꯦꯕ ꯊꯕꯛ ꯆꯠꯊꯣꯛꯄ ꯈꯣꯠꯇꯣꯛꯄ ꯇꯧꯔꯀꯥꯟꯗꯗꯤ ꯑꯗꯨꯃꯥꯏꯅ ꯇꯧꯕꯗꯨꯁꯨ ꯐꯔꯛ ꯇꯥꯏꯗꯅꯀꯣ
ꯍꯣꯏ ꯑꯩꯈꯣꯏꯗ ꯀꯩꯁꯨ ꯀꯥꯏꯗꯦ ꯑꯗꯣ ꯃꯥꯏ ꯊꯥꯖꯖꯕ ꯃꯥꯅ ꯇꯧ ꯑꯗꯨꯁꯨ ꯍꯥꯏꯗꯤ ꯑꯩꯈꯣꯏ ꯁꯨꯝ ꯆꯥꯃꯤꯟꯅꯕꯅꯤꯅ ꯌꯨꯝꯗꯗꯤ ꯄꯨꯂꯞ ꯆꯥꯃꯤꯟꯅꯔꯕꯅꯤꯅ ꯅꯨꯡꯉꯥꯏꯇꯕꯗꯣ ꯁꯨꯝ ꯀꯣ ꯄꯨꯂꯞ ꯆꯥꯃꯤꯟꯅꯕꯅ ꯍꯥꯎꯋꯤꯗꯅ ꯑꯗꯨꯒꯤ
ꯍꯣꯏ ꯑꯗꯨꯃꯥꯏ ꯇꯧꯔꯦ ꯑꯗꯣ ꯍꯣꯔꯦꯟ ꯅꯨꯡꯗꯥꯡꯗꯤ ꯇꯟꯗꯣ ꯍꯧꯔꯒ ꯀꯥꯡꯉꯧ ꯑꯃꯒ ꯉꯧꯔꯒ ꯑꯗꯨꯃꯥꯏꯅ ꯆꯥꯁꯦꯅ ꯍꯥꯏꯔꯝꯃꯦ
ꯑꯣ ꯑꯣ ꯑꯣ ꯍꯣꯏꯅꯦꯇꯅ ꯍꯧꯔꯒ ꯇꯧꯕꯗꯨ ꯁꯨꯛ ꯏꯍꯥꯡ ꯌꯥꯍꯥꯡꯕꯅꯦ ꯑꯗꯣ ꯅꯨꯡ ꯍꯥꯏꯗꯤ ꯉꯁꯤ ꯅꯨꯃꯤꯠꯁꯤꯃꯛ ꯄꯨꯂꯞ ꯇꯧꯗꯣꯏꯔꯣ ꯅꯠꯇ꯭ꯔꯒꯅ ꯑꯌꯨꯛ ꯈꯠꯇꯔꯕ ꯅꯣꯏ ꯍꯦꯟꯗꯣꯏꯁꯦ
ꯑꯣ ꯉꯁꯤ ꯅꯨꯃꯤꯠꯁꯤꯃ ꯄꯨꯂꯞ ꯇꯧꯗꯣꯏꯅꯦ
ꯑꯣ ꯉꯁꯤ ꯅꯨꯃꯤꯠꯁꯤꯃ ꯑꯗꯨꯗꯤ ꯍꯣꯔꯦꯟ ꯅꯪ ꯗꯤ ꯇꯟ ꯃꯄꯥꯛ ꯀꯌꯥ ꯆꯥꯗꯣꯔꯤ
ꯏꯁꯇꯟ ꯃꯄꯥꯛꯀ ꯌꯥꯝꯅ ꯆꯥꯕ ꯉꯝꯗꯦꯗ ꯆꯥꯕ ꯆꯥꯕꯗ ꯑꯅꯤ ꯌꯥꯕꯗ ꯑꯅꯤ ꯃꯉꯥꯏ
ꯍꯣꯏꯅꯦ ꯇ ꯑꯩꯈꯣꯏ ꯉꯍꯥꯡ ꯃꯔꯛ ꯑꯃ ꯑꯗꯨꯝ ꯇꯟꯁꯦ ꯅꯨꯡꯗꯥꯡ ꯅꯨꯡꯗꯥꯡꯁꯦ ꯍꯧꯔꯒ ꯆꯥꯔꯝꯃꯦꯕ ꯁꯥꯛꯀ ꯇꯧꯔꯒ ꯀꯩꯅꯣꯒ ꯇꯧꯕ ꯅꯨꯃꯤꯠꯁꯨ ꯌꯥꯎꯋꯦ ꯀꯥꯡꯉꯧꯒ ꯇꯧꯕ ꯅꯨꯃꯤꯠꯁꯨ ꯌꯥꯎꯋꯦ ꯑꯗꯣ ꯑꯌꯥꯝꯕꯅꯗꯤ ꯁꯥꯛ ꯇꯧꯔꯒ ꯆꯥꯈꯤꯕ ꯑꯗꯨꯁꯨ ꯑꯩꯈꯣꯏꯗꯤ ꯁꯨꯝꯅꯦ ꯆꯥꯛ ꯆꯥꯕꯗꯣ ꯍꯩꯅꯔꯛꯄꯒꯤ ꯇꯟꯁꯦ ꯀꯩꯅꯣ ꯇꯧꯔꯒ ꯆꯥꯔꯁꯨ ꯆꯥꯛꯁꯨ ꯑꯩꯈꯣꯏ ꯍꯦꯛꯇ ꯑꯩꯈꯣꯏ ꯕꯥꯍꯣꯏꯗꯤ ꯆꯥꯒꯦ ꯍꯥꯏꯌꯦꯕ ꯑꯗꯨꯅ ꯑꯩꯈꯣꯏꯒ ꯑꯩꯒ ꯈꯨꯣꯏꯃꯥꯒꯕꯨꯗꯤ ꯆꯥꯛꯇꯣ ꯆꯥꯗ꯭ꯔꯦ ꯈꯨꯣꯏꯕꯥꯗꯤ ꯆꯥꯛꯁꯨ ꯈꯔ ꯆꯥꯏ ꯇꯟꯁꯨ ꯈꯔ ꯆꯥꯕꯤ ꯑꯗꯨꯃꯥꯏꯅ ꯇꯧꯔꯦ ꯑꯗꯩꯊꯟꯁꯦ ꯑꯗꯨꯝ ꯍꯧꯅ ꯍꯧꯅ ꯑꯗꯨꯝ ꯆꯥꯁꯟꯕ ꯐꯣꯡ ꯐꯣꯡꯁꯨ ꯁꯥꯕꯅꯤꯅ ꯍꯥꯎꯕꯗꯨꯗꯤ ꯇꯟꯁꯦ ꯂꯨꯄꯥ ꯑꯍꯨꯝ ꯃꯔꯤꯒꯥꯁꯦ ꯑꯗꯨꯝ ꯆꯥꯥꯁꯜꯂꯦ ꯍꯥꯏꯕ ꯑꯩꯗꯤ ꯏꯊꯟꯇꯅ
ꯍꯣꯏꯌꯦ ꯇꯟꯒꯤꯅꯦ ꯌꯥꯝ ꯆꯥꯔꯁꯨꯅꯦ ꯇꯞꯅ ꯇꯞꯅ ꯇꯞꯅ ꯄꯣꯛꯊꯣꯔꯛꯄꯅꯤꯅꯅꯦ ꯑꯗꯨꯝꯅꯦ ꯃ ꯌꯥꯝ ꯆꯥꯁꯤꯟꯈꯤꯕ ꯍꯦꯛꯇ ꯉꯝꯕꯅꯦ ꯍꯥꯏꯕ ꯑꯗꯣ ꯀꯛꯁꯨ ꯀꯨꯏꯅ ꯊꯜꯂꯒ ꯂꯩ ꯑꯗꯨꯒ ꯏꯁꯥꯁꯨ ꯌꯥꯡꯕꯅꯦ ꯍꯥꯏꯕ ꯌꯥꯝꯅ ꯃꯥꯜꯂꯤ
ꯍꯁꯥꯡ ꯌꯥꯡꯍꯟꯕꯗꯣ ꯆꯥꯛ ꯆꯥꯕꯁꯤꯅ ꯍꯣꯏ ꯍꯥꯎꯕꯗꯤ ꯆꯥꯛꯇꯣ ꯑꯗꯨꯝ ꯆꯥꯔꯔꯛꯑꯅꯤꯅ ꯑꯩꯈꯣꯏꯗꯤ ꯆꯥꯛꯁꯦ ꯍꯦꯟꯅ ꯍꯥꯎꯕꯩ ꯋꯥꯈꯜꯗ ꯈꯜꯂꯦꯕ ꯑꯗꯨꯁꯨ ꯆꯥꯛ ꯆ ꯃꯍ ꯍꯥꯏꯁꯤꯗꯤ ꯈꯔ ꯂ ꯆꯤꯜꯂꯤꯖꯅ ꯏꯁꯥꯁꯦ ꯄꯨꯣꯛꯁꯤ ꯂꯨꯝꯗꯣꯏꯅꯦꯕ ꯑꯗꯨ ꯇꯪꯗꯨ ꯆꯥꯕ ꯑꯣꯏꯔꯗꯤ ꯏꯟ ꯏꯒ ꯃꯁꯨ ꯁꯥꯕ ꯋꯥ ꯄꯨꯡ ꯐꯩꯗꯣ ꯑꯗꯨꯃꯥꯏꯅ ꯆꯥꯕꯗꯁꯨ ꯌꯥꯝ ꯐꯩꯗ ꯆꯥꯒꯗꯕꯅꯤ
ꯑꯩꯈꯣꯏ ꯅꯍꯥꯟ ꯃꯔꯛ ꯑꯃꯗꯤ ꯅꯨꯡꯇꯤꯛꯒꯤ ꯆꯥꯔꯝꯃꯕꯅꯦ ꯇꯟꯗꯣ ꯑꯗꯨꯒꯅꯦ ꯁꯨꯝ ꯑꯉꯥꯡ ꯃꯁꯥ ꯅꯨꯡꯉꯥꯏꯇꯕꯒ ꯀꯩꯒ ꯑꯗꯒꯤ ꯊꯕꯛ ꯈꯔ ꯆꯤꯟꯅꯕꯒ ꯇꯟꯗꯣ ꯍꯧꯕ ꯍꯥꯏꯁꯤ ꯈꯤꯇꯪꯗ ꯑꯣꯏꯔꯁꯨ ꯖꯟꯖ ꯑꯃ ꯆꯪꯉꯤꯗꯅ ꯑꯗꯨꯅꯅꯦ ꯍꯧꯕꯗꯨ ꯉꯝꯗ꯭ꯔꯦ ꯉꯝꯗꯕꯗꯣ ꯉꯁꯤꯗꯤ ꯍꯧꯔꯁꯦꯗ ꯈꯔ ꯉꯟꯅ ꯊꫭꯛ ꯊꫭꯡꯗꯣꯛꯑ ꯍꯧꯗꯣꯛꯑꯁꯦꯅ ꯍꯥꯏꯅꯔꯤꯅꯦ
ꯍꯣꯏ ꯃꯥ ꯃꯇꯧ ꯃꯥꯟꯗꯅ ꯆꯪꯕꯅꯦ ꯍꯥꯏꯕ ꯖꯟꯖ ꯁꯦ ꯆꯥꯛ ꯑꯣꯏꯔ ꯑꯗꯨꯝ ꯔꯥꯏꯁ ꯀꯨꯀꯔꯗ ꯀꯣꯛ ꯍꯥꯞꯆꯟꯒ꯭ꯔꯒ ꯂꯣꯏꯅ ꯌꯥꯏ ꯇꯟꯗꯨꯗꯤ ꯑꯃꯨꯛ ꯀꯥꯕ ꯍꯥꯏꯕ ꯑꯃꯁꯨ ꯆꯪꯉꯤꯗꫭ ꯑꯣꯠꯄ ꯈꯣꯠꯄ ꯑꯗꫭ ꯑꯩꯗꯤꯅꯦ ꯅꯍꯥꯟ ꯑꯩꯅ ꯃꯣꯏꯅ ꯑꯃ ꯒꯌꯥꯁ ꯃꯊꯛꯇ ꯁꯨꯝ ꯊꯥꯡꯒꯠꯂꯒ ꯇꯟ ꯍꯧꯕꯗꯣ ꯌꯥꯝ ꯍꯥꯎꯗꯧ ꯃꯥꯟꯕ ꯒꯤꯒꯌꯥꯁꯇ ꯑꯗꯨꯨꯝ ꯇꯧꯔꯒ ꯍꯥꯏꯗꯤ ꯃꯈꯥ ꯀꯩꯝꯇ ꯊꯥꯗꯕꯤꯗ ꯑꯗꯨꯝ ꯃꯩ ꯃꯊꯛꯇ ꯍꯧꯁꯤꯟꯕꯗꯣ ꯍꯥꯎꯗꯧ ꯃꯥꯟ ꯃꯟꯒꯤꯗꯅ ꯑꯩꯅ ꯍꯧꯕꯅꯦ ꯑꯗꯨ ꯀꯥꯝꯒ ꯀꯥꯝꯈꯠꯂꯒ ꯑꯗꯨꯝ ꯈꯔ ꯈꯔꯗꯤ ꯍꯩ ꯍꯥꯏꯕ ꯑꯩꯗꯣ ꯑꯗꯣ ꯍꯧꯖꯤꯛꯁꯦ ꯑꯩꯅ ꯅꯤꯡꯁꯤꯡꯉꯤꯁꯦ ꯑꯗꯨꯏ ꯗꯨꯃꯥꯏꯅ ꯀꯥꯝꯈꯠꯂꯒ ꯍꯧꯕꯗꯣ ꯀꯅꯥꯅ ꯇꯧꯕꯗꯅꯣ ꯑꯩꯅ ꯎꯈꯤꯕꯁꯦ ꯍꯥꯏꯕꯗꯣ ꯑꯩ ꯍꯧꯖꯤꯛ ꯅꯤꯡꯁꯤꯡꯕ ꯊꯣꯛꯇ꯭ꯔꯦꯕ ꯌꯥꯝ ꯅꯤꯡꯗꯤ ꯅꯤꯡꯁꯤꯡꯅꯤꯡꯕ ꯀꯥꯝꯈꯠꯂꯒ ꯇꯧꯕꯗꯨꯗꯤ ꯃꯤꯠꯇ ꯎꯔ ꯂꯩꯔꯦꯕ ꯑꯗꯨ ꯀꯅꯥꯅ ꯇꯧꯈꯤꯕꯅꯣ ꯍꯥꯏꯁꯤꯗꯤ ꯑꯩꯁꯦ ꯈꯪꯗ꯭ꯔꯕ ꯆꯥꯛꯏꯗ
ꯍꯣꯏꯅꯦ ꯑꯗꯨꯏꯗꯣ ꯍꯥꯎꯁꯨ ꯍꯥꯎꯕꯅꯤꯉꯣ ꯀꯝꯈꯠꯂꯒ ꯒꯥꯟ ꯇꯧꯕꯗꯣ
ꯑꯣ ꯍꯥꯎꯕꯅꯦ ꯃꯩꯩꯅ ꯁꯨꯝ ꯊꯝꯃꯒ ꯕꯨ ꯕꯨꯕꯨ ꯀꯥꯝꯈꯠꯂꯛꯄꯗꯣ ꯃꯊꯟꯗ ꯑꯁ ꯍꯥꯎꯕꯅꯦ ꯑꯩꯗꯤꯅꯦ ꯇꯟ ꯆꯥꯕꯁꯤꯅꯦ ꯇꯟꯁꯦ ꯀꯥꯝꯗ꯭ꯔꯗꯤ ꯆꯥꯅꯤꯡꯉꯣꯏꯗ꯭ꯔꯤꯅꯦꯕ ꯑꯗꯨꯗꯨꯒꯅꯦ ꯇꯟ ꯀꯥꯝꯕꯗꯅꯦ ꯃꯤꯒ ꯈꯠꯅꯕꯁꯨ ꯌꯥꯎꯔꯦ ꯍꯥꯏꯕ ꯇꯟꯁꯦ ꯆꯥꯃꯤꯟꯅꯕ ꯆꯠꯂꯦꯗꯅ ꯑꯗꯨꯗꯨꯒ ꯑꯩꯅꯗꯤ ꯇꯟꯁꯦ ꯀꯥꯝꯈꯠꯂꯤ ꯀꯥꯟꯗꯨꯗ ꯐꯣꯇꯣꯁꯦ ꯁꯨꯝ ꯅꯝꯖꯅꯤꯡꯕ ꯍꯥꯏꯇꯥꯔꯦ ꯑꯩꯈꯣꯏꯗꯤ ꯑꯗꯨꯝ ꯀꯩꯅꯣꯝꯃ ꯆꯥꯕꯁꯦ ꯐꯣꯇꯣꯁꯦ ꯅꯝꯖꯅꯤꯡꯕ ꯑꯃ ꯇꯧꯗ꯭ꯔꯅꯦ ꯍꯦꯛ ꯇ ꯑꯗꯨꯅꯅꯦ ꯅꯝꯅꯤꯡꯕ ꯑꯗ ꯃꯤꯅ ꯑꯀꯥꯝꯕꯗꯣ ꯅꯝꯒꯦ ꯇꯧꯔꯤꯀꯥꯟꯁꯤꯗꯅꯦ ꯑꯩꯒ ꯆꯥꯃꯤꯟꯅꯕ ꯆꯠꯄ ꯃꯤꯗꯣ ꯑꯗꯨꯗꯨꯅꯅꯦ ꯖꯛ ꯅꯝꯙꯔꯛꯑꯕ ꯑꯀꯥꯝꯕ ꯄꯣꯠꯁꯤꯗ ꯑꯩꯗꯤ ꯃꯤ ꯑꯀꯥꯝꯕꯗ ꯑꯗꯨ ꯅꯝꯖꯒꯦꯅ ꯇꯧꯖꯩꯕ ꯑꯩꯅ ꯉꯥꯏꯈꯣ ꯑꯗꯨ ꯅꯝꯒꯤꯗꯣꯏꯅꯦ ꯍꯥꯏꯕ ꯑꯁ ꯃꯥꯅ ꯇꯥꯁꯟꯅꯕꯤꯗ ꯇꯥꯁꯟꯅꯗꯕꯤꯗ ꯇꯧꯔꯛꯄꯗ ꯑꯩꯁꯦ ꯊꯋꯥꯏꯁꯦ ꯅꯨꯡꯉꯥꯏꯘꯤꯗ꯭ꯔꯦꯕ ꯑꯗꯨꯏ ꯀꯞꯄꯒ ꯍꯜꯂꯛꯏꯅꯦ ꯍꯥꯏꯕ ꯑꯩꯗꯣ ꯀꯩꯁꯨꯛ ꯂꯩꯕ ꯄꯣꯠꯄꯨꯗꯤ ꯅꯠꯇꯦꯕ ꯑꯗꯨ ꯑꯣꯏꯁꯨ ꯉꯥꯏꯍꯥꯛ ꯗꯨꯗ ꯋꯥꯈꯟꯗꯣ ꯀꯩ ꯈꯟ ꯔꯨꯃꯨꯛ ꯈꯪꯗꯦ ꯑꯗꯨꯒ ꯑꯗꯨꯝ ꯇꯟꯁꯤ ꯆꯥꯗꯕꯤꯗ ꯍꯜꯂꯛꯑꯦ ꯊꯋꯥꯏ ꯅꯨꯡꯉꯥꯏꯇ ꯖꯥꯠꯅꯤ ꯑꯗꯨꯏꯗꯤ ꯅꯣꯡꯉꯥꯜꯂꯒ ꯑꯃꯨꯛ ꯆꯥꯕ ꯆꯠꯂꯦ ꯑꯗꯨꯀꯥꯟꯗꯕꯨꯗꯤ ꯀꯥꯝꯍꯜꯂꯦ ꯐꫭꯇꯣꯁꯨ ꯆꯔꯣꯛ ꯑꯃ ꯅꯝꯃꯦ ꯑꯗꯨꯗꯨꯒ ꯍꯜꯂꯛꯑꯦ ꯆꯥꯔꯒ ꯍꯔꯥꯎꯅ
ꯀꯨꯏꯔꯦ ꯑꯗꯨꯃꯥꯏꯅ ꯇꯟꯗꯨꯨ ꯀꯥꯝꯈꯠꯄ ꯆꯥꯕꯗꯣ ꯑꯗꯨꯗꯨꯁꯨ ꯕꯤꯠꯇꯨ ꯌꯥꯝꯅ ꯂꯩꯕꯅꯦ ꯍꯥꯏꯕ ꯈꯪꯕ꯭ꯔꯥ ꯃꯁꯛꯇꯣ ꯌꯥꯝ ꯐꯖꯕꯗꯣ ꯑꯗꯨꯒꯅꯦ ꯑꯩꯈꯣꯏꯗꯤ ꯑꯗꯨ ꯆꯥꯔꯀꯥꯟꯗ ꯇꯣꯉꯥꯟꯅ ꯇꯣꯉꯥꯟꯅ ꯃꯥꯥꯏ ꯀꯦꯝꯕꯩ ꯁꯔꯨꯛꯇꯨꯒ ꯇꯣꯉꯥꯟꯅ ꯆꯥꯕꯗꯣ ꯍꯥꯎꯕꯅꯦ ꯍꯥꯏꯕꯥ
ꯍꯣꯏ ꯎꯇꯤꯗꯒ ꯈꯔ ꯍꯥꯞꯆꯜꯂ ꯆꯥꯕꯗꯣ ꯑꯗꯣ ꯑꯩꯅ ꯍꯧꯖꯤꯛꯅꯦ ꯃꯤꯠꯇ ꯎꯔꯤꯁꯤ ꯇꯟꯁꯤ ꯑꯗꯨꯝ ꯀꯩꯅꯣꯅꯦꯕ ꯊꯥꯎ ꯌꯥꯎꯗꯕ ꯗ ꯀꯥꯝꯍꯟꯕꯤꯗꯣ ꯑꯗꯨꯏꯗꯨꯅꯦꯕ ꯑꯗꯨ ꯀꯗꯥꯏꯗꯅꯣ ꯍꯥꯏꯕꯁꯦ ꯑꯩ ꯍꯧꯖꯤꯛꯁꯦ ꯅꯤꯁꯤꯡꯉꯤꯁꯦ ꯁꯤꯒꯤꯁꯤ ꯅꯤꯡꯁꯤꯡꯕꯁꯦ ꯊꯣꯛꯇ꯭ꯔ ꯍꯥꯏꯕ ꯌꯥꯝ ꯇꯥꯜꯂꯦ ꯑꯩꯒꯤ ꯕ꯭ꯔꯦꯟꯁꯤ ꯀꯩꯅꫭ ꯃꯊꯧ ꯇꯧꯗ꯭ꯔꯕ ꯀꯩꯅꯣ ꯈꯪꯗꯦ ꯍꯥꯏꯕ
ꯅꯤꯡꯁꯤꯡꯉꯛꯀꯅꯤ ꯅꯤꯡꯁꯤꯡꯉꯛꯀꯅꯤ ꯀꯣꯛ ꯂꯥꯎꯅꯅꯦ ꯀꯩꯝꯇ ꯃꯔꯝ ꯂꯩꯇꯅ ꯁꯠ ꯂꯥꯎꯅ ꯅꯤꯡꯁꯤꯡꯉꯛꯄꯒꯁꯨ ꯌꯥꯎꯕꯅꯦ ꯑꯗꯨꯃꯥꯏꯅ ꯇꯧꯕꯗꯣ
ꯍꯣꯏ ꯌꯥꯎꯕꯅꯤ ꯑꯗꯨ ꯈꯪꯗꯦ ꯍꯧꯖꯤꯛ ꯀꯥꯎꯒꯔꯦ ꯑꯗꯨ ꯅꯣꯏꯒꯤ ꯀꯩꯅꯣ ꯑꯉꯥꯡ ꯃꯩꯁꯥ ꯅꯨꯡꯉꯥꯏꯍꯧꯗꯕꯗꯨꯕꯨ ꯈꯔ ꯐꯒ꯭ꯔꯕ꯭ꯔꯣ ꯀꯃꯥꯏꯅ ꯇꯧꯒ꯭ꯔꯒꯦ
ꯑ ꯉꯁꯤꯗꯤ ꯆꯥꯛ ꯀꯥꯡꯗꯣ ꯈꯔ ꯆꯥꯈꯔꯦ ꯊꯨꯝꯒ ꯑꯗꯨꯝ ꯃꯦꯠꯂꯒ ꯆꯥꯅꯤꯡꯉꯦꯅ ꯃꯥꯗꯣ ꯑꯗꯨꯃꯥꯏꯅ ꯍꯥꯏꯗꯅ ꯑꯗꯨꯃꯥꯏꯅ ꯇꯧꯔꯒ ꯈꯔ ꯄꯤꯖꯈꯔꯦ ꯑꯗꯨꯒ ꯍꯤꯗꯥꯛꯀ ꯊꯛꯆꯤꯟꯈꯤꯕꯒ ꯃꯥꯗꯣ ꯉꯁꯤꯗꯤ ꯈꯔ ꯅꯨꯡꯉꯥꯏꯔꯦ ꯑꯗꯨꯒ ꯃꯥ ꯄꯣꯊꯥꯒ꯭ꯔꯦ ꯇꯨꯝꯒꯁꯨ ꯇꯨꯝꯒꯔꯦ
ꯑꯣ ꯐꯩ ꯐꯩ ꯑꯗꯣ ꯑꯉꯥꯡ ꯃꯁꯥ ꯅꯨꯡꯉꯥꯏꯇꯕꯁꯦ ꯅꯨꯡꯉꯥꯏꯇꯦꯗꯅ ꯈꯔ ꯈꯔ ꯐꯔꯒ ꯃꯁꯥꯗꫭ ꯌꯥꯡꯉꯗꯤ ꯐꯩ ꯑꯈꫭꯏꯒꯤ ꯅ ꯅꯍꯥꯟꯅꯦ ꯑꯩꯈꯣꯏ ꯑꯉꯥꯡ ꯃꯆꯥꯗꯣ ꯍꯤꯗꯥꯛ ꯀꯥꯞꯄꯨꯕꯒꯤꯅꯦ ꯑꯌꯨꯛ ꯉꯟꯅ ꯀꯥꯞꯄꯦꯕ ꯃꯥꯁꯦ ꯍꯟꯗꯛ ꯈꯔ ꯂꯩꯔꯒ ꯃꯥꯁꯦ ꯅꯥꯕ ꯍꯧꯔꯛ ꯑꯝꯃꯅꯦꯕ ꯑꯗꯨꯒꯤ ꯅꯨꯡꯊꯤꯟꯁꯦ ꯍꯦꯛꯇ ꯀꯞꯄꯅꯦꯃꯤ ꯀꯄꯁꯤꯗꯅꯦ ꯁꯪꯕꯩ ꯍꯦꯛꯇ ꯃꯃꯥꯏ ꯃꯃꯤꯠꯁꯦ ꯉꯥꯡꯁꯪ ꯉꯥꯡꯁꯜꯂꯒ ꯃꯈꯣꯟꯒꯥꯁꯦ ꯀꯛ ꯀꯛ ꯂꯥꯎ ꯃꯈꯣꯟ ꯊꯣꯛꯇꯕꯒꯤ ꯁꯤꯊꯔ ꯀꯛꯄꯩ ꯃꯑꯣꯡꯗꯣ ꯇꯧꯔꯕ ꯑꯉꯥꯡꯁꯦ ꯊꯦꯝꯕꯁꯦ ꯍꯩꯇ꯭ꯔꯕ ꯑꯗꯩ ꯑꯉꯥꯡꯅꯤꯅ ꯃꯣꯏꯗꯤ ꯍꯥꯏꯕꯁꯨ ꯍꯩꯖꯕꯣꯟ ꯇꯦꯗꯣ ꯄꯥꯈꯠꯄꯁꯦ ꯄꯥꯈꯠꯄꯁꯦ ꯇꯧꯚꯝ ꯂꯥꯛꯐꯝ ꯈꯪꯗ꯭ꯔꯕ ꯑꯗꯩꯗꯤ ꯅꯨꯡꯊꯤꯜ ꯋꯥꯏ ꯀꯩꯀꯥꯏ ꯈꯔ ꯌꯧꯔꯛꯄꯗꯩꯗꯤ ꯃꯥꯁꯦ ꯆꯩꯅꯥꯀꯣꯟꯗꯣ ꯈꯔ ꯐꯔꯛ ꯑꯝꯃꯅꯦꯕ ꯑꯗꯨꯅ ꯃꯈꯣꯡꯁꯦ ꯀꯥꯎꯗꯅ ꯈꯣꯠꯇꯅ ꯈꯔ ꯁꯥꯟꯅꯔꯦ ꯁꯥꯟꯅꯔꯒ ꯅꯨꯡꯗꯥꯡꯗꯨꯕꯨꯗꯤ ꯀꯞꯄꯛꯈꯤꯗ꯭ꯔꯦ ꯑꯁ ꯑꯗꯨꯗ ꯐꯔꯦꯅ ꯈꯪꯕꯁꯤ ꯅꯠꯇ꯭ꯔꯗꯤ ꯃꯥꯅ ꯀꯞꯄꯀꯥꯟꯗ ꯊꯦꯝꯕꯁꯨ ꯉꯝꯗ ꯀꯩ ꯍꯥꯏꯅꯤꯡ ꯃꯤꯅꯣꯁꯨ ꯈꯪꯗ ꯑꯗꯩꯗꯒꯤ ꯃꯈꯣꯟꯗꯣ ꯍꯦꯛꯇ ꯁꯤꯃꯩ ꯑꯗꯩꯗꯤ ꯁꯤꯗ ꯃꯩ ꯀꯞꯄꯗꯣ ꯑꯗꯨꯃꯥꯏꯅ ꯇꯧꯕ ꯑꯁ ꯅꯨꯡꯉꯥꯏꯇꯦ ꯑꯥꯡ ꯅꯥꯕ ꯍꯥꯏꯁꯤ
ꯍꯣꯏ ꯑꯗꯨꯃꯥꯏꯅ ꯑꯉꯥꯡ ꯍꯤꯗꯥꯛ ꯀꯥꯞꯄꯨꯕꯗꯣ ꯄꯥꯝꯕꯝꯁꯨ ꯈꯪꯗꯕꯅꯦ ꯍꯥꯏꯕ ꯍꯥꯏꯗꯤ ꯍꯤꯗꯥꯛ ꯀꯥꯞꯄꯨꯕ ꯃꯄꯥꯗꯣ ꯊꯦꯡꯉꯨꯔꯗꯤ ꯑꯃꯨꯛ ꯅꯥꯘꯤꯅꯤꯅꯀꯣ
ꯍꯣꯏꯌꯦ ꯃꯃꯝꯗꯁꯨ ꯈꯪꯅꯕꯒꯤꯅꯦ ꯈꯨꯠ ꯊꯝꯕꯝꯁꯦ ꯈꯪꯗ꯭ꯔꯕ ꯑꯗꯣ ꯑꯩꯈꯣꯏ ꯏꯗꯣꯝꯆꯥ ꯑꯃ ꯂꯩꯌꯦꯕ ꯃꯥꯗꯤ ꯑꯉꯥꯡꯁꯨ ꯎꯅꯈꯤꯕꯁꯨ ꯀꯨꯏꯗ꯭ꯔꯤꯕ ꯑꯗꯨ ꯑꯣꯏꯕꯒꯤ ꯃꯥꯅꯗꯤ ꯈꯔ ꯍꯩꯕ ꯑꯉꯥꯡꯁꯦ ꯑꯗꯩ ꯃꯥꯅꯅꯦ ꯑꯉꯥꯡꯁꯦ ꯄꯝꯃꯒ ꯃꯈꯣꯡ ꯃꯈꯨꯠꯇꯨ ꯈꯔ ꯐꯥꯖꯤꯟꯕꯤꯔꯒ ꯇꯧꯋꯦꯕ ꯑꯗꯨ ꯑꯩꯈꯣꯏ ꯑꯩꯈꯣꯏ ꯑꯉꯥꯡꯗꯣ ꯑꯗꯨꯗꯤꯅꯦ ꯈꯔꯁꯨ ꯃꯈꯣꯡꯁꯦ ꯈꯔ ꯀꯥꯎꯅꯤꯡꯕ ꯃꯤ ꯑꯣꯏꯌꯦꯕ ꯑꯗꯨꯩ ꯃꯥꯁꯦ ꯀꯥꯎꯀꯥꯟꯗ ꯆꯩꯅꯥꯈꯣꯟꯗꯣ ꯑꯗꯨꯝ ꯐꯪꯉꯛꯄꯩ ꯀꯥꯞꯇꯣꯏꯅꯦꯕ ꯑꯗꯨꯝ ꯈꯤꯇꯪ ꯐꯗꯧꯕ ꯑꯗꯣ ꯏꯖꯣꯝ ꯆꯥꯗꯨꯅ ꯇꯧꯔꯒ ꯄꯥꯝꯕꯤꯔꯒ ꯊꯦꯝꯕꯗꯩꯗꯤꯅꯦ ꯈꯔ ꯐꯈ꯭ꯔꯤꯅꯦ ꯍꯥꯏꯕ ꯃꯥꯗꯣ ꯍꯣ ꯍꯣꯏ ꯑꯗꯨ ꯑꯩ ꯊꯝꯃꯒꯦ
ꯍꯣꯏ ꯍꯣꯏ ꯊꯝꯃꯣ ꯊꯝꯃꯣ
ꯎꯝ ꯎ